ꯍꯌꯤꯡ ꯍꯌꯦꯡꯗꯨ ꯄꯨꯡ ꯄꯨꯡ ꯃꯩꯗ ꯍꯒ ꯄꯅꯒꯝ ꯇ꯭ꯔꯣ
ꯄꯨꯡ ꯃꯔꯤꯗꯤ ꯉꯟꯃꯟꯗ꯭ꯔꯣ
ꯄꯨꯡ ꯃꯔꯤ ꯍꯥꯏꯁ‌ꯦ ꯄꯨꯡ ꯃꯔꯤꯗ ꯍꯧꯒꯠꯂꯅꯤꯗꯅ ꯑꯗꯨꯗꯨꯒ ꯋꯥꯁꯔꯨꯝꯒ ꯀ ꯑꯃ ꯃꯥ ꯆꯪꯕ ꯈꯣ ꯄ ꯇꯧꯕꯗ ꯑꯗꯨꯝ ꯃꯤꯅꯤꯠ ꯃꯉꯥ ꯇꯔꯥꯗꯤ ꯆꯪꯕꯅꯦ ꯃꯤ ꯉꯥꯏꯊꯣꯛ ꯉꯥꯏꯁꯤꯟ ꯇꯧꯔꯤꯀꯥꯟꯗ
ꯌꯥꯏꯅꯦ ꯉꯝꯕ꯭ꯔ ꯌꯦꯡꯒ‌ꯦꯅꯦ ꯈꯔꯗꯤ ꯉꯝꯃꯟꯕ ꯃꯥꯜꯂꯦ ꯄꯨꯡ ꯃꯔꯤꯗ ꯍꯧꯒꯠꯄꯁꯦ ꯑꯁ ꯇꯨꯝꯁꯤꯠꯁꯦ ꯐꯥꯗꯤ ꯐꯥꯗꯦꯕ
ꯅꯪ ꯅꯪꯅ ꯊꯦꯡꯅ ꯊꯦꯡꯅ ꯇꯨꯝꯕꯩꯅꯦ
ꯗꯨꯏꯔ ꯈꯪꯗꯦ ꯉꯁꯤꯗꯤ ꯈꯔ ꯉꯟꯅ ꯇꯨꯝꯃꯁꯤꯔ ꯈꯪꯗꯦ
ꯇꯨꯝꯕꯒꯤ ꯀꯩꯅꯣꯗꯣ ꯎꯝ ꯃꯇꯝꯗꯣ ꯈꯔ ꯁ‌ꯦꯝꯗ‌ꯣꯛꯑꯣ ꯑꯗꯣ ꯅꯪ ꯊꯕꯛ ꯇꯧꯗ꯭ꯔꯕ‌ꯣ
ꯑꯩ ꯊꯕꯛꯁꯦ ꯇꯧꯗ꯭ꯔꯦ ꯍꯧꯖꯤꯛ ꯃꯣꯏ ꯆꯠꯈ꯭ꯔ ꯃꯇꯨꯡꯗ ꯇꯧꯁꯤꯔꯥ ꯍꯥꯏꯅ ꯇꯧꯕꯗꯅꯦ ꯐꯣꯟ ꯄꯥꯏꯔꯒ ꯑꯗꯨꯝ ꯌꯦꯡꯕ ꯚꯤꯗꯤꯑꯣ ꯌꯦꯡꯕ ꯌꯦꯡꯕꯗ ꯄꯨꯡ ꯀꯩꯅꯣ ꯇꯥꯊꯣꯛꯈ꯭ꯔꯕ ꯇꯔꯦꯠ ꯃꯈꯥꯏ ꯅꯤꯄꯥꯟ ꯇꯥꯗꯧꯔꯦꯕ ꯑꯁ ꯑꯗꯩꯗꯤ ꯑꯗꯨ ꯇꯔꯦꯠ ꯃꯈꯥꯏ ꯅꯤꯄꯥꯟ ꯇꯥꯗ‌ꯣꯔꯗꯤ ꯑꯃꯨꯛꯀ ꯌ‌ꯦꯡꯉ‌ꯣꯅꯦ ꯇꯨꯝꯕ ꯑꯃꯨꯛ ꯊꯦꯡꯉꯣꯏꯗ꯭ꯔ ꯊꯕꯛ ꯑꯃꯨꯛ ꯍꯧꯔꯗꯤ ꯑꯗꯨꯒꯤ ꯑꯁ ꯀꯥꯟꯄ‌ꯣꯟꯇ‌ꯦ ꯉꯁꯤꯗꯤ ꯉꯟꯅ ꯇꯨꯝꯊꯣꯛꯑꯒꯦꯅ ꯈꯜꯂꯕ ꯊꯕꯛ ꯇꯧꯗ꯭ꯔꯦ ꯉꯁꯤꯒꯤ ꯑꯝꯇ
ꯑꯗꯨ ꯅꯪ ꯇꯨꯝꯕꯗꯣ ꯈꯔ ꯍꯥꯏꯗꯤ ꯇꯨꯝꯕ ꯃꯇꯝꯗꯣ ꯁꯦꯝꯗꯣꯛ ꯇꯥꯔꯒꯗꯤ ꯇꯨꯝꯕ ꯃꯄꯨꯡ ꯐꯥꯗ꯭ꯔꯗꯤꯀꯣ ꯅꯨꯡꯉꯥꯏꯇꯕꯅꯦꯕ ꯌꯥꯝꯅ ꯀꯣꯛꯁꯨ
ꯅꯨꯡꯉꯥꯏꯇꯦꯕ ꯇꯨꯝꯕꯗꯣ ꯃꯄꯨꯡ ꯐꯥꯗ꯭ꯔꯗꯤ ꯍꯧꯒꯠꯂꯅꯤ ꯋꯥꯀꯤꯡꯕꯨꯗꯤ ꯆꯦꯜꯂꯨꯔꯅꯤ ꯀꯣ ꯗ‌ꯣ ꯍꯜꯂꯛꯑꯒ ꯑꯗꯨꯝ ꯇꯨꯝꯅꯤꯡ ꯇꯨꯝꯅꯤꯡ ꯂꯥꯎ ꯂꯩꯔꯅꯤ ꯊꯕꯛꯁꯨ ꯑꯝꯇ ꯇꯧꯕꯁꯤꯡꯁꯨ ꯑꯝꯇ ꯑ ꯃꯉꯝ ꯁꯥꯟꯗꯔ ꯕꯤꯗ ꯂꯩꯔꯅꯤ ꯇꯨꯝꯅꯤꯡ ꯇꯨꯝꯅꯤꯡ ꯑꯗꯨꯝ ꯂꯥꯎꯔ‌ꯒ
ꯑꯗꯣ ꯑꯁ‌ꯦꯡꯕꯩꯗꯤ ꯅꯪ ꯏꯪꯁꯤ ꯍꯜꯂꯛꯑꯒ ꯇꯨꯝꯃꯤꯗꯣ ꯑꯗꯨꯗꯤ ꯑꯁ ꯑꯗꯨꯗꯤ ꯀꯥꯟꯅꯔꯣꯏꯉ‌ꯣ ꯅꯪ ꯇꯨꯝꯃꯤꯗ‌ꯣ
ꯀꯥꯟꯅꯔꯣꯏꯕꯨꯗꯤ ꯍꯥꯏꯔꯤꯅꯦ ꯇꯧꯏꯁꯦ ꯑꯗꯨꯏꯁꯨꯅ‌ꯦ ꯇꯨꯝꯁꯤꯠꯇꯣ ꯐꯥꯗꯝꯅꯤꯅ ꯍꯦꯛꯇ ꯇꯨꯝꯅꯤꯡꯉꯤꯕꯅꯤ
ꯀꯩꯅꯣ ꯇꯧꯔ‌ꯣ ꯅꯪ ꯅꯨꯡꯗꯤꯜ ꯆꯥꯛ ꯇꯣꯛꯀꯥꯟ ꯇꯨꯝꯗ꯭ꯔꯣ
ꯅꯨꯡꯊꯤꯟ ꯆꯥꯛ ꯇ‌ꯣꯛꯑꯀꯥꯟꯗ ꯃꯔꯛꯇꯗꯤ ꯇꯨꯝꯃꯦ ꯑꯗꯨꯕꯨ ꯅꯨꯡꯇꯤꯒꯤꯗꯤ ꯇꯨꯝꯗꯦꯗ
ꯑꯗꯣ ꯅꯨꯡꯊꯤꯟ ꯆꯥꯛ ꯇ‌ꯣꯛꯀꯥꯟꯗ ꯄꯨꯡ ꯑꯃꯒꯨꯝꯕ ꯆꯥꯡ ꯇꯨꯝꯃꯣꯕꯀꯣ ꯑꯗꯨꯁꯨ ꯅꯨꯡꯉꯥꯏꯃ
ꯎꯝ ꯑꯗ‌ꯣ ꯌꯦꯡꯇꯥꯔꯦ
ꯍꯌ‌ꯦꯡꯗꯤ ꯈꯔ ꯆꯦꯟꯊꯠꯁꯦꯍ‌ꯦ
ꯑꯁ ꯆꯦꯟꯕꯕꯨ ꯆꯦꯟꯅꯤꯡꯉꯤꯕꯅꯤ ꯉꯝꯗꯕꯩ ꯋꯥꯅꯤ ꯂꯨꯝꯃꯟꯗꯅ ꯏꯁꯥꯁꯦ
ꯑꯦ ꯍꯌꯦꯡꯗꯤ ꯀꯩꯅꯣ ꯈꯣꯡꯖꯣꯝ ꯈꯣꯡꯖꯣꯝꯗ ꯌꯧꯁꯜꯂꯨꯁꯤꯔꯥ ꯈꯣꯡꯖꯣꯝ ꯑꯗꯨ꯭ꯋꯥꯏꯐꯥꯎ ꯈꯔ ꯂꯥꯞꯅ
ꯍꯌ‌ꯦꯡꯖ‌ꯦ
ꯑꯥ
ꯑꯁ ꯑꯗꯨ ꯑꯣꯏꯔꯗꯤ ꯀꯩꯅꯣ ꯇꯧꯗꯕ ꯌꯥꯔꯣꯏꯌꯦ ꯄꯨꯡ ꯃꯔꯤ ꯍꯥꯏꯗꯨꯗꯤ ꯊꯦꯡꯃꯟꯅꯤꯌꯦ ꯑꯍꯨꯝ ꯃꯈꯥꯏꯗꯒꯤꯗꯤ ꯑꯍꯨꯝ ꯃꯈꯥꯏꯗꯩ ꯆꯠꯂꯗꯤ ꯍꯥꯏꯗꯤ ꯎꯝ ꯅꯨꯡꯁꯥ ꯊꯣꯛꯂꯛꯄꯅ ꯍꯥꯜꯂꯗꯤ ꯍꯜꯂꯛꯄꯗꯣ ꯋꯥꯅꯤꯕ
ꯄꯨꯡ ꯄꯨꯡ ꯈꯣꯏꯅ ꯍꯜꯂꯛꯄꯗꯣ ꯄꯨꯡ ꯃꯉꯥ ꯁ꯭ꯋꯥꯏꯅ ꯇꯥꯏꯌ‌ꯦꯗꯅ ꯑꯗꯣ ꯆꯠꯂꯨꯔꯛꯄꯗ ꯄꯨꯡ ꯃꯉꯥ ꯃꯈꯥꯏ ꯈꯔ ꯍꯦꯟꯅ ꯇꯔꯨꯛ ꯁ꯭ꯋꯥꯏꯗꯗꯤ ꯇꯥꯅꯤ ꯈꯔ ꯑꯗꯨꯋꯥꯏ ꯐꯥꯎꯗꯤ ꯌꯥꯅꯤ ꯀꯩꯅ‌ꯣ
ꯑꯁ ꯈꯪꯗꯦꯅꯦ ꯉꯝꯕꯨ ꯉꯝ ꯑꯣꯏꯗꯣꯢꯕꯔꯣ ꯇꯧꯏꯗꯨꯕꯣ ꯍꯥꯏꯗꯤ ꯄꯨꯡꯗ‌ꯣ ꯈꯔ ꯉꯟꯕ ꯑꯣꯏꯗꯤ ꯐꯩ ꯊꯦꯡꯊꯔꯛꯑꯗꯤ
ꯁꯨꯝ ꯆꯠꯅꯤꯡꯗ꯭ꯔꯣ
ꯆꯠꯅꯤꯡꯕꯩ ꯋꯥꯕꯨꯗꯤ ꯆꯠꯅꯤꯡꯏ ꯑꯗꯣ ꯑꯗ ꯑꯣꯏꯗꯤ ꯄꯨꯡ ꯅꯪ ꯃꯔꯤ ꯍꯥꯏꯗꯣ ꯊꯦꯡꯃꯅꯦꯕ ꯃꯔꯤꯗꯒꯤ ꯌꯨꯝꯗꯒꯤ ꯊꯣꯛꯄ ꯑꯣꯏꯔꯗꯤ ꯐꯗꯧꯕ ꯃꯔꯤꯗꯒꯤ ꯌꯨꯝꯗ ꯊꯣꯛꯄꯗꯤ
ꯑꯗꯨꯁꯨ ꯌꯥꯏ ꯍꯌꯦꯡ ꯀꯅꯥ ꯀꯅꯥ ꯌꯥꯎꯒꯗꯕꯅꯣ ꯂꯣꯏ
ꯍꯥꯏ ꯈ ꯈꯔ ꯃꯥꯡ ꯈꯔ ꯃꯥꯡꯖꯧꯅꯅ ꯍꯧꯒꯠꯂꯒ ꯄꯨꯡ ꯃꯔꯤꯗꯒꯤ ꯌꯨꯝ ꯂꯩꯩꯊꯣꯛꯄ ꯑꯗꯒꯤ ꯆꯦꯜꯂꯒ ꯆꯠꯈꯤꯕ ꯑꯗꯨ ꯑꯣꯏꯗꯤ ꯈꯔ ꯈꯟꯅꯕ ꯌꯥꯏꯀꯣ ꯅꯠꯇ꯭ꯔꯗꯤ ꯀꯗꯥꯏ ꯄꯨꯡ ꯑꯩꯈꯣꯏꯒꯤ ꯈꯨꯊꯣꯛꯇꯨꯗ ꯍꯥꯏꯔ
ꯑꯗꯨꯀꯣ ꯁꯨꯡ ꯁꯨꯡ ꯁꯨꯡꯂꯦꯞ ꯂꯦꯞꯇꯕꯤꯗꯅꯦ ꯁꯨꯡꯂꯦꯞ ꯂꯦꯞꯇꯕꯤꯗꯣ ꯆꯦꯟꯁꯤꯟꯒꯗꯤꯀꯣ ꯈꯣꯡꯖꯣꯝ ꯈꯣꯡꯖꯣꯝꯕꯨ ꯌꯧꯗ ꯃꯤꯅꯤꯠ ꯎꯝ ꯇꯔꯥꯃ ꯇꯔꯥꯉꯥꯁꯤ ꯆꯥꯡ ꯈꯛꯇꯅꯦꯕ ꯏꯁꯄꯤꯠꯇ ꯊꯥꯔꯒꯗꯤ ꯑꯗꯨꯗꯣ ꯅꯣꯏ ꯆꯦꯟ ꯉꯝꯃꯣꯏꯕ ꯅꯣꯏꯗ
ꯁꯨꯡꯂꯦꯞ ꯂꯦꯞꯇꯣꯏꯗꯤ ꯀꯅꯥꯅ ꯆꯦꯡ ꯉꯝꯗꯣꯏꯅꯣ ꯁꯣꯔꯒ ꯇꯠꯇꯨꯅ ꯁꯤꯈ꯭ꯔꯅꯤ ꯁꯨꯡꯒꯦꯕ ꯂꯦꯕꯇꯕ ꯌꯥꯏꯁꯦ ꯃꯇꯦꯡ ꯈꯤꯇꯪꯅꯤ ꯆꯦꯟ ꯉꯝꯖꯩꯁꯦ ꯑꯗꯨꯝ ꯉꯥꯏꯍꯥꯛꯇꯪ ꯑꯃꯨ ꯄꯣꯊꯥꯔꯅꯤ ꯑꯃꯨꯛ ꯆꯦꯜꯂꯅꯤ ꯉꯥꯏꯍꯥꯛꯇꯪ ꯑꯃ ꯄꯣꯊꯥꯔꯅꯤ ꯑꯗꯨꯃꯥꯏꯅ ꯆꯦꯟꯕꯑꯅꯤ ꯀꯥꯏꯗ ꯑꯩ ꯅꯣꯏꯗꯧꯅ ꯇꯧꯕꯁꯨ ꯅꯠꯇꯦ ꯌꯥꯏꯌꯦ ꯍꯌꯦꯡꯗꯤ ꯌꯧꯁꯜꯂꯨꯁꯦ ꯑꯩꯁꯨꯅꯍꯥꯟꯗꯒꯤ ꯌꯧꯅꯤꯡꯉꯒ ꯂꯩꯔꯤꯅꯤ ꯆꯠꯅꯤꯡꯉꯒ
ꯑꯗꯨ ꯌꯧꯁꯤꯜꯂꯒ ꯍꯥꯏꯐꯦꯠꯇꯪ ꯌꯦꯡꯊꯣꯛꯎꯕ ꯌꯥꯏꯗꯅ ꯃꯅꯨꯡꯗꯣ
ꯅꯠꯇ꯭ꯔꯒ ꯁꯥꯏꯀꯜꯗ ꯑꯣꯏꯅ ꯆꯠꯁꯤꯔꯥ
ꯁꯥꯥꯏꯀꯠꯗꯁꯨ ꯅꯨꯡꯉꯥꯏꯔꯣꯏꯗ ꯈꯣꯡꯅ ꯆꯠꯈꯤꯕꯗ ꯅꯨꯡꯉꯥꯏꯅꯤ
ꯆꯠꯈꯤꯕꯒꯤꯕꯨꯗꯤ ꯅꯨꯡꯉꯥꯏꯗꯧꯕ ꯍꯜꯂꯛꯄꯗꯣ ꯑꯁ ꯋꯥꯕꯗꯤ ꯋꯥꯗꯧ ꯃꯥꯜꯂꯤꯗ ꯑꯗꯨ ꯈꯣꯡꯖꯣꯝ ꯍꯥꯏꯁꯦ ꯃꯅꯨꯡ ꯆꯪꯉꯅꯤ ꯑꯗꯨꯒ ꯑꯥ ꯇꯅ ꯆꯤꯡ ꯔꯥꯎꯟꯗꯨꯃ ꯆꯠꯇꯣꯏꯔꯥ ꯅꯠꯇ꯭ꯔꯒ ꯖꯥꯁ ꯁꯨꯝ ꯌꯧꯔꯨꯕ ꯋꯥ ꯈꯛꯇꯔꯥ ꯫
ꯑꯗꯨꯝ ꯌꯧꯔꯒ ꯍꯥꯏꯐꯦꯠꯇꯪ ꯆꯪꯉꯒ ꯑꯁ ꯑꯥ ꯌꯧꯗꯕꯤꯗ
ꯏꯁ ꯑꯩꯗꯤ ꯑꯥꯗꯅꯤ ꯆꯠꯅꯤꯡꯉꯤꯁꯦ ꯁꯟ ꯐ꯭ꯂꯥꯋꯔ ꯄꯥꯝꯕꯝꯗ
ꯑꯃꯇ ꯄꯥꯜꯂꯝꯃꯔꯣꯢ ꯍꯧꯖꯤꯛꯇꯤ
ꯄꯥꯟꯗ꯭ꯔꯁꯨꯅꯤ ꯀꯩꯅꯣ
ꯐꯖꯕꯕꯨꯗꯤ ꯈꯔ ꯋꯥꯠꯂꯅꯤ ꯊꯝꯕꯥꯜꯒꯗꯤ ꯁꯥꯠꯂꯝꯒꯗ꯭ꯔꯥ
ꯍꯣꯏꯅꯦ ꯑꯗꯨꯗꯤ ꯊꯕꯥ ꯃꯇꯝꯅꯤꯅꯦ
ꯑꯗꯨꯅꯦ ꯊꯝꯕꯥꯜꯗꯤ ꯑꯁꯥꯔꯗꯤ ꯈꯔ ꯍꯦꯛꯂꯒ ꯊꯝꯅꯥꯒꯗꯣ ꯈꯔ ꯍꯦꯛꯂꯛ ꯌꯥꯏꯗꯅ꯫
ꯑꯗ ꯀꯩꯅꯣ ꯇꯧꯁꯤꯔꯣ ꯁꯥꯏꯀꯜꯗꯣꯏ ꯑꯣꯏꯅ ꯆꯠꯁꯤꯔꯣ ꯑꯗꯨꯒ ꯅꯪꯅ ꯆꯦꯟꯅꯤꯡꯉꯤꯗꯨ ꯁꯥꯏꯀꯜꯗꯣ ꯈꯥꯝꯃꯒ ꯈꯣꯡꯖꯣꯝ ꯃꯅꯨꯡ ꯂꯣꯏꯅ ꯁꯦꯝꯕꯁꯦ
ꯁ ꯀꯅꯨ ꯌꯥꯝꯗ꯭ꯔꯗꯤ ꯌꯥꯔꯣꯏꯅꯦ ꯑꯃꯈꯛꯇꯅꯗꯤ ꯀꯣꯟꯅꯔꯣꯏꯅꯦ ꯃꯤ ꯌꯥꯝꯃꯗꯤ
ꯎꯝ ꯁꯥꯏꯀꯜꯁꯦ ꯑꯩꯈꯣꯏꯒꯤ ꯑꯃ ꯂꯩꯔꯅꯤ ꯅꯣꯏ ꯑꯃ ꯂꯩꯔꯅꯤ ꯑꯗꯨ ꯀꯣꯟꯅꯔꯣꯏꯗ꯭ꯔꯣ ꯑꯗꯒꯤ ꯀꯣꯟꯅꯔꯣꯏꯗ꯭ꯔꯣ ꯑꯅꯤꯅ
ꯈꯪꯗꯦꯅꯦ
ꯑꯅꯤꯅ ꯀꯣꯟ ꯅꯅꯤ ꯀꯩꯅꯣ ꯑꯩꯈꯣꯏ ꯀꯌꯥꯅꯣ ꯆꯠꯁꯦ ꯍꯥꯏꯕꯣ
ꯃꯗꯤ ꯌꯦꯉꯁ
ꯑꯩꯈꯣꯏ ꯀꯌꯥꯅꯣꯕ ꯆꯠꯁꯦ ꯍꯥꯏꯁꯦ
ꯎꯝ ꯃꯉꯥꯃꯨꯛ
ꯑꯩꯈꯣꯏ ꯃꯉꯥ
ꯑꯥ
ꯑꯅꯤꯅ ꯀꯅꯥ
ꯃꯣꯏ ꯃꯣꯏ ꯑꯉꯥꯡ ꯑꯅꯤ ꯑꯃꯒ ꯍꯥꯞꯆꯥꯟ ꯕꯖꯤꯗꫭꯡ ꯇꯧꯋꯦ
ꯇꯨꯝꯕꯕꯨ ꯍꯟꯒꯗ꯭ꯔꯣ ꯗꯞ ꯉꯥꯛꯇ ꯅꯠꯇ꯭ꯔꯣ
ꯌꯦꯡ ꯇꯔꯦꯗꯅ ꯑꯗꫭ
ꯑꯗꯣ ꯑꯩꯅ ꯑꯩꯁꯦ ꯆꯠꯁꯦ ꯍꯥꯏꯁꯦ ꯄꯨꯡ ꯃꯥꯔꯤꯗꯒꯤ ꯆꯠꯇ꯭ꯔꯗꯤ ꯌꯥꯔꯣꯏ ꯍꯥꯏꯕ
ꯑꯩꯕꯨꯗꯤ ꯉꯝꯅꯤꯗꯥ ꯍꯥꯎꯒꯠꯄꯥ
ꯑꯗꯣ ꯍꯥꯑ ꯃꯣꯏ
ꯑꯗꯨ ꯑꫭꯏꯔꯗꯤ ꯀꯩꯅꫭ ꯇꯧꯔꯁꯤꯔꫭ ꯆꯠꯂꯁꯤꯔꫭ
ꯁꯟꯗꯦꯗꯗꯤ ꯌꯥꯔꫭꯏ ꯁꯟꯗꯦꯗꯗꯤ ꯌꯥꯔꯣꯏ ꯍꯣꯏ ꯁꯤ ꯌꯦꯡꯉꯁꯤꯁꯦ ꯌꯦꯡꯕ ꯍꯦꯛ ꯊꯦꯡꯗꯣꯏꯕ ꯃꯑꯣꯡ ꯑꯣꯏꯔꯒꯅ ꯆꯠꯂꯒꯨꯝꯁ ꯑꯗꯣ ꯊꯦꯡꯉꫭꯏꯗꯣꯏ ꯑꯣꯏꯔꯒꯅ ꯆꯠꯁꯤ ꯑꯗꯨ ꯉꯁꯥꯏ ꯈꯨꯅꯨꯑꯅꯤꯗꯣ ꯇꯨꯝꯃꯥꯒ ꯂꯩꯍꯥꯎꯔꯕꫭ
ꯑꯩ ꯉ ꯉꯁꯥꯏ ꯃꯩꯇꯧꯔꯥ ꯊꯝꯃꯝꯕꯗꯒꯤ ꯌꯦꯡꯉꯨ ꯃꯣꯏꯖꯦ ꯀꯥꯏꯗ ꯇꯨꯝꯒꯦ ꯍꯥꯏꯗꯤ ꯃꯣꯏꯗꯣ ꯅꯪ ꯉꯁꯥꯏ ꯐꯥꯔꯛꯄꯗꯣ ꯃꯊꯛꯇ ꯇꯨꯝꯕ꯭ꯔꯣ ꯃꯃꯥꯒ ꯃꯄꯥꯒꯅ ꯃꯅꯨꯡꯗ ꯃꯣꯏꯅ ꯃꯊꯛꯇ ꯅꯠꯇ꯭ꯔꯒ ꯃꯣꯏ ꯃꯔꯤ ꯄꯨꯨꯟꯅ ꯇꯨꯝꯕ꯭ꯔꯣ
ꯕꯅꯦ ꯃꯃꯥꯗꯣ ꯃꯣꯏ ꯃꯔꯨꯝ ꯀꯣꯜꯂꯤꯃꯤꯅ
ꯃꯣꯏ ꯃꯄꯥꯝꯆꯥ ꯃꯣꯏ ꯑꯍꯨꯝꯅ ꯃꯊꯛꯇ ꯂꯩꯕ ꯑꯗꯣ ꯑꯗꯨ ꯈꯪꯗꯦꯅꯦ ꯃꯣꯏ ꯃꯥꯀꫭꯟꯗꯤ ꯁꯦꯝꯕꯤꯔꯝꯕꯅꯤ
ꯑꯗꯨꯝ ꯂꯩꯔꯝꯅꯤ ꯕꯣꯛꯁ ꯃꯊꯛꯇ ꯇꯣꯡꯉꯒ
ꯑꯗꯣ ꯑꯃꯨꯛ ꯅꯨꯃꯤꯗꯥꯡꯗ ꯄꯥꯏꯊꯣꯛꯑ ꯅꯣꯏꯔꯣꯝꯗꯣ ꯑꯃꯨꯛ ꯂꯥꯛꯑꯝꯃꯣꯏꯗ꯭ꯔꯣ
ꯂꯥꯛꯇꯤꯌꯦ
ꯅꯨꯃꯤꯗꯥꯡꯗꯗꯤ ꯄꯥꯏꯗꯕꯔꯣ
ꯄꯥꯏꯗꯝꯕꯅꯤ
ꯃꯃꯤꯠ ꯎꯗꯕ꯭ꯔꯣ ꯅꯨꯡꯗꯥꯡꯗꯗꯤ
ꯎꯗꯤ ꯎꯕꯅꯤꯗ ꯑꯗ ꯄꯥꯏꯗꯕ ꯇꯨꯝ ꯃꯣꯏꯖꯨ ꯇꯨꯝꯕ ꯃꯇꯝꯅꯦꯅ ꯈꯪꯉꯤꯕ ꯅꯨꯃꯤꯠ ꯇꯔꯥꯛꯑꯃꯤꯅ
ꯃꯣꯏꯁꯨ ꯇꯨꯝꯕ꯭ꯔꯣ
ꯇꯝꯃꯤ ꯇꯝꯃꯤꯅꯤ ꯀꯩꯅꯣ ꯑꯗꯨ ꯃꯆꯤꯟꯖꯥꯛꯇꯣ ꯈꯔꯌꯥꯝ ꯈꯔꯌꯥꯝ ꯍꯥꯞꯄꯣ ꯏꯁꯤꯡ ꯏꯁꯤꯡꯖꯨ ꯃꯌꯥꯝ ꯊꯛꯄꯅꯦ ꯏꯁꯤꯡꯖꯨ
ꯃꯣꯏꯒꯤ ꯏꯁꯤꯡꯖꯦ ꯀꯗꯥꯏꯗ ꯊꯝꯕꯤ ꯇꯦꯡꯀꯣꯠ ꯑꯃ ꯊꯥꯕꯤꯕꯗꯨꯗꯤ ꯊꯨꯅ ꯊꯛꯄ ꯂꯣꯏꯊꯣꯛ
ꯀꯩꯅꯣ ꯍꯩꯗꯣꯛ ꯍꯩꯗꯣꯛꯄꯩ ꯑꯣꯏꯔꯝꯅꯦꯕꯀꯣ ꯀꯩꯅꯣ ꯇꯧꯋꫭ ꯀꯧꯇꯥ ꯑꯃ ꯗꯅ ꯑꯗꯨꯒ ꯋꯥꯆꯦꯠꯇꯣ ꯑꯗꯨꯗ ꯀꯧꯇꯥꯗꯣ ꯇꯧꯔ ꯀꯤꯕꯤꯗꯣ ꯈꯪꯉꯤꯗꯅ ꯀꯤꯔꯒ ꯏꯁꯤꯡꯗꯣ ꯍꯩꯌꯨ ꯄꯤ ꯄꯤꯛꯊꯟꯅ ꯑꯗꯨ ꯑꯣꯏꯇꯥꯔꯗꯤ ꯍꯩꯗꫭꯛꯑꯔꫭꯏ ꯀꫭꯛꯇꯥꯗ ꯑꫭꯏ ꯍꯥꯞꯄ ꯑꯩꯈꯣꯏ ꯆꯥꯟꯅꯒꯤꯕꯩ ꯉꯥ ꯀꯧꯇꯥꯒꯨꯝꯕ ꯂꯩꯗꯅꯀꯣ
ꯎꯝ
ꯑꯗꯨꯒꯨꯝꯕꯗ
ꯑꯣ ꯑꯗꯨ ꯃꯥꯏ ꯇꯧ ꯇꯔꯦ ꯑꯩꯖꯨ ꯫ ꯅꯥꯠꯇꯔꯗꯤ ꯃꯣꯏꯅ ꯇꯦꯡꯀꯣꯠꯇ ꯊꯝꯕꯤꯕꯗꯨꯗꯤ ꯍꯩꯗꯣꯛꯄ ꯃꯥꯜ
ꯎꯝ ꯍꯩꯗꯣꯛꯄꯅꯦ ꯍꯩ ꯗꯣꯛ
ꯍꯣꯏ ꯄꯥꯏꯔꯒ ꯆꯠꯂꯤꯗꯣ ꯃꯁꯥ ꯈꯔ ꯀꯛꯄꯗꯨꯕꯨ ꯀꯩꯁꯨ ꯇꯧꯔꯣꯏꯗ꯭ꯔꯣ ꯃꯣꯏꯗ?
ꯇꯧꯔꯣꯏ꯫ ꯑꯩꯈꯣꯏꯁꯨ ꯀꯛꯏꯅꯦ ꯑꯍꯥꯟꯕ ꯄꯨꯔꯛꯄꯩꯗꯣ ꯑꯗ ꯀꯛꯊꯠꯂ ꯊꯝꯃꯤꯅꯦ꯫
ꯑꯗꯨꯒ ꯑꯃꯨꯛ ꯁ
ꯎꯝ ꯁꯥꯡꯗꯣꯔꯩꯅꯤ꯫
ꯃꯇꯨꯗꯣ ꯀꯛꯈ꯭ꯔ ꯃꯇꯨꯡꯗ ꯑꯃ ꯍꯥꯡꯗꯣꯔꯛ ꯄꯔ꯭ꯕ ꯃꯤꯒꯤ
ꯎꯝ ꯍꯪ ꯇꯋꯦ꯫
ꯍꯊꯥ ꯀꯌꯥꯗ ꯃꯔꯨꯝ ꯀꯣꯛ